ꯍꯜꯂꯣ
ꯑꯥ ꯏꯇꯥꯎꯗꯤ ꯀꯔꯤ ꯇꯧꯔꯤꯒꯦ
ꯑꯩꯁꯦ ꯆꯥꯛ ꯇꯣꯛꯄꯒ ꯁꯨꯝ ꯊꯣꯛꯂꯛꯑꯒ ꯋꯥꯛꯀꯤꯡ ꯆꯠꯂꯤ ꯅꯪ ꯀꯗꯧꯔꯤꯒꯦ
ꯑꯣ ꯑꯩ ꯆꯥꯛ ꯑꯩꯁꯨ ꯆꯥꯛ ꯆꯥꯕ ꯂꯣꯏꯔꯦ ꯍꯧꯖꯤꯛꯇ
ꯀꯩ ꯏꯟꯖꯥꯡ ꯆꯥꯔꯕ
ꯑꯩ ꯉꯁꯤ ꯑꯣꯛꯀ ꯀꯩꯅꯣ ꯌꯦꯟ ꯇꯧꯔꯦ
ꯑꯣ ꯌꯦꯟꯗꯤ ꯃꯥꯥꯅꯩ ꯑꯩ ꯑꯣꯛ ꯗꯤ ꯆꯥꯗ꯭ꯔꯦ ꯉꯁꯤ ꯌꯦꯟ ꯀꯥꯡꯉꯧ ꯆꯥꯔꯒ ꯀꯥꯡꯁꯣꯏꯒ ꯌꯦꯟ ꯀꯥꯡꯉꯧꯒ ꯆꯥꯔꯦ ꯑꯩꯁꯨ
ꯑꯣ ꯌꯥꯝꯅ ꯀꯣꯝꯕꯣꯁꯦ ꯌꯥꯝ ꯆꯥꯟꯅꯕꯅꯤꯅꯦ ꯆ ꯆꯥꯅꯩꯅꯦ ꯅꯪꯒꯤꯗꯤ
ꯀꯥꯡꯁꯣꯏꯗꯨꯒ
ꯑꯥ
ꯑꯉꯧꯕꯗꯨꯒ ꯆꯥꯟꯅꯕꯅꯦ ꯌꯥꯝꯅ
ꯎꯝ
ꯃꯍꯤ ꯃꯍꯤꯗꯨꯒ ꯑꯀꯪꯕꯗꯨꯒ ꯆꯥꯕꯗꯣ
ꯑꯥ
ꯋꯥꯥꯛꯀꯤꯡ ꯋꯥꯥꯛꯀꯤꯡ ꯊꯣꯛꯂꯛꯏꯔꯣ ꯅꯠꯇ꯭ꯔꯒ ꯌꯨꯝꯗ ꯂꯩꯔꯣ
ꯑꯩ ꯍꯤꯞꯊꯔ ꯂꯩꯔꯦ
ꯃꯨꯠꯊꯔꯒ ꯑꯩ ꯃꯅꯨꯡꯗꯗꯨ ꯁꯥꯒꯠꯇꯅ ꯊꯣꯛꯂꯛꯑꯒ ꯁꯨꯝ ꯋꯥꯥꯛꯀꯤꯡ ꯆꯠ
ꯎꯝ ꯐꯩꯌꯦ ꯑꯗꯨꯅ ꯋꯥꯀꯤꯡ ꯈꯔ ꯑꯗꯨꯝ ꯆꯥꯛ ꯆꯥꯔ ꯂꯣꯏꯔꯗꯤ ꯑꯗꯨꯝ ꯇꯨꯝꯅꯤꯡꯕꯗꯣ ꯑꯗꯨꯃꯥꯏ ꯇꯧꯋꯦꯕ ꯍꯤꯞꯄꯗꯤ
ꯃꯥꯟꯅꯦ
ꯉꯁꯤ ꯀꯩ ꯀꯩ ꯇꯧꯔꯦ
ꯉꯁꯤꯒꯤꯁꯦ ꯀꯩꯇꯧꯅꯤ ꯊꯕꯛ ꯆꯠꯂꯨꯔꯦ ꯍꯜꯂꯛꯑꯦ
ꯑꯥ
ꯑꯗꯨꯗꯒꯤ ꯑꯗꯨꯝ ꯁꯨꯃꯥꯏ ꯇꯧꯔꯒ ꯉꯁꯤ ꯊꯣꯛꯂꯛꯑꯒ ꯑꯗꯨꯝ ꯆꯥꯛ ꯈꯔ ꯆꯥꯔꯒ ꯈꯣꯠꯂꯒ ꯉꯥꯏꯍꯥꯛ ꯊꯣꯛꯂꯛꯏꯁꯤꯅꯤ
ꯑꯣ
ꯑꯍꯦꯟꯕ ꯌꯥꯝ ꯅꯨꯡꯉꯥꯏꯕ ꯄꯣꯠꯇꯣ ꯍꯧꯖꯤꯛꯀꯥꯟ ꯇꯧꯗ꯭ꯔꯦꯗ ꯍꯥꯏꯗꯤ ꯌꯥꯝꯅ ꯊꯥꯏꯅꯉꯥꯏ ꯑꯉꯥꯡ ꯑꯣꯢꯔꯤꯉꯩ ꯃꯔꯛꯇ ꯏꯟꯈꯠꯂꯛꯏꯉꯩ ꯅꯨꯡꯉꯥꯏꯔꯤꯉꯩ ꯃꯔꯛꯇꯗꯤ ꯑꯦꯛꯇꯤꯚꯤꯇꯤꯗꯣ ꯃꯌꯥꯝ ꯂꯩꯗꯅꯀꯣ
ꯎꯝ
ꯑꯗꯣ ꯍꯧꯖꯤꯛꯁꯤ ꯑꯦꯛꯇꯤꯚꯤꯇꯤꯁꯦ ꯂꯩꯇꯦꯅꯦ ꯐꯣꯟ ꯌꯦꯡꯉꯒ ꯊꯕꯛ ꯍꯜꯂꯛꯑꯒ ꯀꯩꯅꯣꯝ ꯇꯧꯔꯁꯨ ꯐꯣꯟ ꯌꯦꯡꯉ ꯇꯨꯝꯕ ꯆꯥꯛ ꯆꯥꯊꯣꯛꯑꯒ ꯁꯤꯃ ꯌꯦꯡꯕ ꯑꯗꯨ ꯉꯥꯏꯔꯦ ꯑꯇꯣꯞꯄ ꯀꯩ ꯑꯦꯛꯇꯤꯚꯤꯇꯤ ꯂꯩꯔꯤꯒꯦ ꯍꯧꯖꯤꯛ ꯇꯧꯕ ꯌꯥꯕ
ꯆꯍꯤꯁꯤꯅ ꯌꯥꯔꯛꯇ꯭ꯔꯦꯕ ꯅꯠꯇ꯭ꯔꯥ
ꯃꯥꯟꯅꯦ ꯁꯥꯟꯅꯕ ꯊꯣꯛꯎꯔꯒꯁꯨ ꯂꯝꯄꯥꯛ ꯇ ꯑꯉꯥꯡ ꯃꯌꯥꯝ ꯃꯔꯛꯇꯨꯗ ꯁꯥꯟꯅꯕꯗꯤ ꯌꯥꯗꯦ ꯑꯩ ꯑꯩꯒꯤ
ꯑꯥ
ꯑꯩ ꯑꯩꯒꯤ ꯂꯦꯡꯒꯥ ꯑꯩ ꯑꯩꯒꯤ ꯃꯔꯨꯞꯇꯨꯗꯤ ꯊꯣꯛꯂꯛꯇ꯭ꯔꯕꯅꯤꯅ ꯊꯣꯛꯎꯔꯒꯁꯨ ꯑꯦꯛꯇꯤꯚꯤꯇꯤꯗꯣ ꯍꯧꯖꯤꯛꯇꯤ ꯂꯩ
ꯎꯝ ꯎꯝ ꯎꯝ ꯑꯗ ꯕꯣꯜ ꯒꯨꯝꯕꯗꯤ ꯌꯦꯡꯕ꯭ꯔꯣ
ꯑ ꯕꯪꯜꯁꯤ ꯌꯦꯡꯉꯦ ꯑꯗꯣ ꯅꯍꯥꯟ ꯁꯨꯝ ꯅꯨꯡꯉꯥꯏꯇꯕ ꯍꯥꯏꯗꯤ ꯅꯍꯥꯟ ꯑꯩꯒꯤ ꯄꯣꯇꯣ ꯁꯨꯝ ꯑꯩꯒꯤꯗ ꯑꯩꯅ ꯈꯟꯖꯕ ꯄꯣꯠꯇꯣ ꯀꯥꯈꯤꯕꯗꯩꯁꯨ ꯕꯤꯠ ꯁꯨꯝ ꯌꯥꯎꯈꯤꯗ꯭ꯔꯦ
ꯑꯣ ꯀꯩꯅꯣꯗ꯭ꯔꯣ ꯑꯃꯃꯗꯣ ꯋꯥꯃꯅ ꯄꯥꯗꯣ ꯋꯥꯃꯅ ꯄꯗꯨ ꯔꯣꯕ ꯑ
ꯑꯗꯣ ꯃꯣꯏꯁꯦ
ꯑꯣ
ꯑꯗꯨꯝꯕ ꯃꯌꯥꯝ ꯃꯤꯡ ꯄꯟꯕꯗꯤ ꯌꯥꯗꯦꯍꯦ ꯍꯦ ꯍꯦ ꯍꯥꯏꯕ ꯌꯥꯗꯕꯅꯤꯅ ꯎꯝ ꯅꯨꯡꯉꯥꯏꯇ꯭ꯔꯦ ꯄꯟꯕ ꯈꯣꯠꯄꯗꯤ ꯌꯥꯗ꯭ꯔꯕꯅꯤꯅ ꯁꯨꯝꯕꯩ ꯃꯇꯥꯡꯁꯤꯗꯗꯤ ꯑꯗꯨꯅ ꯑꯗꯨꯝꯕꯩꯗꯤ ꯄꯟꯕ ꯌꯥꯗꯕꯅꯤꯅ ꯄꯟꯕ ꯌꯥꯗ꯭ꯔꯦ
ꯃꯌꯨꯝ ꯆꯠꯂꯒ ꯃꯌꯨꯝ ꯆꯠꯂꯒ ꯃꯇꯨꯒ ꯃꯣꯏ ꯐꯦꯃꯤꯂꯤꯒ ꯅꯨꯡꯉꯥꯢꯅ ꯂꯩꯔꯝꯃꯅꯤꯗ
ꯃꯥꯅꯦ ꯃꯣꯏꯒꯤꯗꯤ ꯑꯗꯨꯅꯦ ꯑꯩꯈꯣꯏꯅꯕꯨ ꯄꯣꯛꯄꯣꯛ ꯆꯥꯛꯍꯧꯕꯩ ꯋꯥꯅꯤ ꯑꯗꯣ ꯃꯣꯏꯒꯤꯗꯤ ꯀꯩꯁꯨ ꯈꯟꯄꯣꯠꯇꯦ ꯁꯨꯝꯕ ꯃꯌꯥꯝ ꯊꯦꯡꯅ ꯂꯥꯛꯑꯕꯅꯤꯅ ꯑꯗꯨꯝ ꯃꯥꯅꯦ ꯃꯣꯏꯗꯤ ꯑꯗꯨꯝ ꯃꯣꯏꯗꯤ ꯑꯗꯨꯝ ꯊꯥ ꯈꯨꯗꯤꯡꯒꯤ ꯑꯗꯨꯝ ꯁꯤꯗꯤ ꯁꯥꯟꯅꯔꯒ ꯃꯣꯏꯗꯤ ꯄꯣꯕ ꯀꯥꯕ ꯍꯥꯏꯁꯦ ꯁꯨꯝ ꯇꯧ ꯂꯩꯔꯕꯅꯤꯅ ꯃꯣꯏꯗꯤ ꯑꯗꯨꯝ ꯃꯣꯏꯒꯤ ꯑꯝꯗ ꯂꯩꯔꯝꯗꯣꯏꯅꯦꯕ ꯅꯨꯡꯉꯥꯏꯕ ꯑꯝꯇ
ꯃꯥꯅꯦ ꯃꯥꯅꯦ ꯃꯇꯨ ꯐꯖꯕ ꯎꯕꯁꯦ ꯂꯣꯏ ꯀꯧꯔꯝꯅꯤꯅꯦꯕ ꯍꯟꯗꯛꯁꯦ ꯑꯗꯨꯗꯤ ꯑꯁ ꯀꯩꯅꯣꯗꯤ ꯎꯝ ꯑ ꯑꯇꯣꯞ ꯑꯇꯣꯞꯄ ꯂꯤꯡꯕ ꯌꯥꯝ ꯂꯩꯔꯤꯀꯣ
ꯂꯩꯅꯤ ꯑꯇꯣꯞ ꯑꯇꯣꯞꯄ ꯑꯩꯈꯣꯏꯅ ꯈꯟꯖꯕ ꯄꯥꯝꯖꯕ ꯑꯗꯨꯕꯨꯗꯤ ꯐꯥꯏꯅꯦꯜꯗ ꯈꯪꯉꯅꯤ ꯑꯗꯨꯕꯨꯗꯤ ꯎꯝ ꯂꯩꯔꯤ ꯑꯗꯨꯕꯨꯗꯤ
ꯃꯥꯒꯤ ꯁꯥꯇ꯭ꯔ ꯑꯃ ꯄꯨꯔꯥ ꯑꯃ ꯂꯩꯔꯤ ꯑꯃꯨꯕꯨꯗ ꯑ
ꯀꯩꯀꯦ ꯍꯧꯖꯤꯛꯁꯦ ꯀꯥꯏꯖ ꯀꯩꯀꯦ ꯀ ꯀꯃꯥꯏ ꯀꯃꯥꯏ ꯇꯧꯔꯤꯒ ꯑꯦꯛꯇꯤꯕꯤꯇꯤꯁꯤꯕꯨ ꯀꯃꯥꯏ ꯀꯩꯀꯩ ꯅꯨꯡꯉꯥꯏꯅꯕ ꯍꯧꯖꯤꯛꯦ ꯀꯩꯀꯩ ꯇꯧꯔꯤꯒꯦ
ꯑꯩ ꯀꯩꯅꯣ ꯇꯧꯔꯦ ꯑꯩꯁꯦ ꯍꯟꯗꯛꯁꯦ ꯖꯤꯝ ꯆꯠꯄ ꯇꯣꯛꯄꯅꯤꯅ ꯀꯩꯅꯣ ꯈꯣꯡꯒꯤ ꯄ꯭ꯔꯣꯕ꯭ꯂꯦꯝ ꯑꯃ ꯂꯩꯕꯅꯦ ꯐꯤꯖꯤꯣꯊꯦꯔꯥꯄꯤꯕ ꯀꯣ ꯁꯤꯒꯨꯝꯕ ꯆꯥꯊꯥꯔ ꯂꯩꯔ ꯑꯩ ꯅꯤ ꯗꯤꯁꯂꯣꯀꯦꯠ ꯇꯧꯕ ꯑꯗ ꯑꯌꯨꯛ ꯇꯗꯤ ꯁꯨꯃꯥꯏꯅ ꯆꯠꯂꯦ ꯑꯦꯕ꯭ꯔꯤ ꯃꯇꯝ ꯆꯥꯅꯀꯣ ꯁꯦꯗꯨꯜꯗꯣ ꯀꯣ
ꯎꯝ
ꯑꯗꯨꯃꯥꯏꯅ ꯆꯠꯂ ꯂꯩꯌꯦ ꯐꯤꯂꯤꯡꯗꯤ ꯈꯔ ꯂꯥꯛꯑꯦ ꯑꯗꯨꯒ ꯊꯧꯗꯣꯛꯅ ꯌꯥꯝꯅ ꯑꯦꯛꯇꯤꯚꯤꯇꯤꯁꯁꯦ ꯂꯦꯡꯕ ꯈꯣꯠꯄꯁꯦ ꯔꯦꯁ ꯇꯧ ꯍꯥꯏꯕꯩꯀꯣ ꯄꯣꯊꯧꯥꯎ ꯍꯥꯏꯔꯦ ꯑꯗꯨꯝ ꯍꯟꯗꯛꯁꯦ ꯑꯗꯨꯝ ꯐꯖꯅ ꯔꯦꯁ ꯇꯧꯋꯦ ꯑꯗꯨꯒ ꯇꯨꯝꯕ ꯆꯥꯕꯁꯦ ꯌꯥꯝ ꯇꯧꯗ꯭ꯔꯦꯗ
ꯑꯗꯣ ꯐꯤꯖꯤꯣꯊꯦꯔꯥꯄꯤꯒꯤꯗꯣ ꯀꯃꯥꯏꯅ ꯇꯧꯒꯦ ꯑꯗꯨꯝꯅꯨꯡꯉꯥꯏꯕ꯭ꯔꯣ ꯀꯩ ꯀꯩ ꯇꯧꯍꯟꯒꯦ ꯃ ꯑꯣꯏꯗꯨꯕꯣ
ꯃꯣꯏ ꯀꯩꯅꯣꯁꯦ ꯑ ꯐꯥꯔꯁꯇ ꯎꯝ ꯃꯥꯁꯦ ꯑꯩ ꯍꯦꯛ ꯂꯥꯛꯎ ꯅꯨꯃꯤꯠꯇꯗꯤ ꯀꯩꯅꯣ ꯇꯧꯋꯦꯕ ꯑꯦꯅꯥꯂꯥꯏꯁ ꯇꯧꯔꯨꯔꯀꯣ ꯑꯩ ꯃꯣꯏꯒꯤ ꯎ ꯐꯤꯒꯔ ꯂꯩꯌꯦꯕ
ꯎꯝ
ꯐꯤꯒꯔ ꯂꯩꯌꯦ ꯑꯗꯣ ꯑꯩꯒꯤ ꯅꯤ ꯄꯥꯠꯇꯣ ꯈꯨ ꯈꯨꯎꯅꯦꯀꯣ ꯈꯨꯗꯣ ꯈꯨꯗꯣ ꯑꯗꯣꯏ ꯑꯥ ꯈꯨ ꯍꯥꯏꯗꯣ ꯑꯗꯨ ꯀꯩꯅꯣ ꯗꯣꯂꯤꯒꯥ ꯃꯦꯟꯒ ꯀꯩꯅꯣꯗꯣ
ꯎꯝ
ꯑꯗꯨꯒꯨꯝꯕꯗ ꯑꯩꯁꯦ ꯄꯥꯔꯁꯦꯂꯤꯇꯦꯌꯔ ꯑꯣꯏꯔꯦꯕ ꯃꯅꯤꯡ ꯃꯈꯥ ꯃꯌꯥꯏꯔꯣꯝꯗ ꯃꯤꯅꯤꯁꯀꯁ ꯀꯨꯝꯕꯁꯦꯀꯣ
ꯎꯝ
ꯑꯗꯨꯒꯤ ꯑꯗꯨꯏ ꯑꯣꯏꯅ ꯑꯗꯨ ꯌꯦꯡꯉꯦ ꯁꯤ ꯁꯣꯏꯔꯦ ꯁꯤ ꯈꯣꯠꯂꯦ ꯀꯩꯅꯣ ꯍꯥꯏꯔꯒ ꯑꯗꯨꯒ ꯅꯪ ꯀ ꯀꯥꯏꯔꯣꯝꯗ ꯅꯥꯒꯦ ꯍꯥꯏ ꯃꯥ ꯀꯩꯅꯣ ꯇꯧꯋꯦ ꯑꯦꯡꯒꯜ ꯇꯣꯉꯥꯟ ꯇꯣꯉꯥꯟꯅ ꯑꯣ ꯏ ꯏꯜ ꯂꯥꯛꯏ ꯚ ꯑꯩ ꯈꯣꯡꯗꯣ ꯇꯨꯏꯁ ꯇꯧꯔꯨꯔꯀꯣ
ꯎꯝ
ꯇꯧꯔꯒ ꯑꯗꯨꯝ ꯁꯤ ꯅꯥꯏ ꯈꯣꯠꯂꯤ ꯑꯩꯁꯨ ꯑꯩꯒꯤ ꯏꯁꯥꯒꯤ ꯅꯥꯕꯗꯣ ꯑꯦꯛꯁꯄ꯭ꯂꯦꯟ ꯇꯧꯔꯛꯑꯦꯕ ꯑꯗꯨꯗꯩꯗꯤ
ꯑꯗꯨ ꯑꯦ ꯃꯣꯏꯁꯦ ꯑꯃ ꯈꯪꯕ ꯑꯃ ꯂꯩꯅꯦ ꯍꯦꯛ ꯈꯣꯡ ꯈꯨꯠꯁꯦ ꯑꯗꯨꯝ ꯄꯥꯏꯕꯗꯅ ꯃꯣꯏꯁꯦ ꯈꯪꯉꯦꯕ ꯑꯁꯣꯏꯕꯁꯦ
ꯑꯗꯣ ꯃꯁꯥꯒꯤ ꯑꯗꯨꯝ ꯑꯗꯨꯝ ꯃꯣꯏꯒꯤ ꯄꯣꯠꯇꯣ ꯑꯦꯛꯁꯄꯥꯔꯠ ꯑꯣꯏꯔꯕꯅꯤꯅꯀꯣ ꯀꯥꯏꯗ ꯅꯒꯦꯁꯦ ꯗꯨꯝ ꯈꯪꯕꯖꯅꯤ
ꯎꯝ ꯎꯝ ꯎꯝ ꯃꯣꯏ ꯇ꯭ꯔꯦꯟ ꯄ꯭ꯔꯣꯐꯦꯁꯅꯦꯜ ꯑꯣꯏꯕꯩꯀꯣ ꯆꯍꯤ ꯇꯔꯦꯠ ꯅꯤꯄꯥꯜ
ꯇꯧꯔꯛꯄꯒꯤ ꯑꯗꯨꯝ ꯈꯪꯕꯗꯣ
ꯑꯥ
ꯑꯗꯣ ꯐꯤꯖꯤꯌꯣꯊꯦꯔꯥꯄꯤꯒꯤꯁꯦ ꯃꯣꯏꯁꯦ ꯑꯦꯛꯁꯔꯁꯥꯏꯁ ꯇꯧꯍꯟꯕ꯭ꯔꯣ ꯀꯃꯥꯏ ꯇꯧꯒꯦ ꯑꯦꯛꯁꯔꯁꯥꯏꯖꯁꯦ ꯀꯔꯝꯕ ꯃꯑꯣꯡꯗ ꯇꯧꯍꯟꯒꯦꯕ
ꯑꯣ ꯐꯥꯔꯁꯇ ꯋꯥꯔꯝ ꯑꯞꯁꯦ ꯃꯦꯆꯤꯟꯗ ꯈꯣꯡꯅ ꯊꯝꯖꯜꯂꯤꯅꯦꯀꯣ ꯃꯣꯏꯒꯤ ꯃꯤꯡ ꯑꯥ ꯀꯩꯕ ꯃꯦꯒꯅꯦꯇꯤꯛ ꯀꯩꯅꯣꯃ ꯃꯦꯆꯤꯟ ꯗꯤꯚꯥꯏꯁ ꯑꯃ ꯂꯩꯌꯦ ꯑꯗꯨ ꯍꯥꯟꯅ ꯇꯧꯔꯅꯤ ꯃꯤꯅꯤꯠ ꯃꯉꯥ ꯇꯔꯥꯒꯨꯝꯕ ꯇꯨ ꯑꯗꯨꯝ ꯍꯤꯞꯄꯦꯀꯣ ꯑꯗꯨꯏ ꯃꯊꯪꯗ ꯗꯤꯚꯥꯏꯁ ꯑꯃ ꯂꯧꯊꯣꯛꯑꯒ ꯑꯃꯨꯛꯀ ꯑꯣ ꯊꯥꯎ ꯇꯩꯏꯁꯤꯜꯂꯅꯤ ꯍꯥ ꯅꯥꯕ ꯄꯥꯠꯇꯣ
ꯎꯝ
ꯃꯦꯁꯤꯟꯁꯤꯅ ꯑꯥ ꯑꯣ ꯑꯁꯥꯕ ꯀꯩꯅꯣ ꯌꯣꯠ ꯑꯃ ꯂꯩꯌꯦ ꯊꯥꯎꯗ ꯑꯗꯨꯝ ꯅꯣꯏꯅꯤꯉꯥꯏꯗꯣ ꯃꯣꯏꯒꯤ ꯗꯦꯚꯥꯏꯁ ꯑꯃꯀꯣ ꯑꯗꯨꯝ ꯇꯛꯁꯜꯂꯦ ꯇꯛꯁꯜꯂꯦ ꯃꯤꯅꯤꯠ ꯇꯔꯥꯒꯨꯝꯕ ꯇꯛꯁꯜꯂꯦ ꯃꯇꯝ ꯇꯥꯔꯗꯤ ꯀꯩꯅꯣ ꯇꯧꯔꯦ ꯑꯗꯨꯒ ꯃꯥ ꯈꯨꯠ ꯑꯃꯨꯛ ꯌꯥꯎꯔꯛꯑꯅꯤ ꯃꯊꯪꯗꯗꯤ ꯃꯁꯥꯁ ꯇꯧꯕ ꯈꯣꯠꯄ ꯀꯣ ꯅꯪꯒꯤ ꯃꯁꯟ ꯀꯟꯕ꯭ꯔꯥ ꯀꯟ ꯎꯝ ꯏꯁꯇꯤꯐ ꯌꯥꯝ ꯑꯣꯏꯑꯦ ꯈꯣꯠꯂꯦ ꯍꯥꯏꯔꯗꯤ ꯑꯗꯨꯝ ꯀꯩꯅꯣ ꯇꯧꯔꯅꯤ ꯑ ꯑꯗꯨꯝ ꯃꯣꯏꯒꯤ ꯈꯪ ꯑꯈꯪꯕꯗꯣ ꯂꯥꯥꯁꯇ ꯂꯥꯁꯇ ꯃꯥ ꯕꯣꯗꯤ ꯋꯦꯠ ꯑꯣꯏꯅꯀꯣ ꯋꯦꯠ ꯈꯔ ꯔꯦꯖꯤꯁꯇꯦꯟ ꯔꯦꯖꯤꯁꯇꯦꯟꯒꯤ ꯀꯩꯅꯣ ꯁꯤꯖꯤꯟꯅꯔꯅꯤ ꯑꯩ ꯏꯁꯥꯅ ꯑꯗꯨꯝ ꯕꯣꯜꯗꯒꯨꯝꯕ ꯂꯦꯞꯄ ꯈꯣꯠꯄꯒꯨꯝꯕꯗ ꯕꯦꯂꯦꯟꯁ ꯇꯧꯅꯤꯉꯥꯏ ꯈꯪꯕ꯭ꯔꯥ
ꯎꯝ ꯑꯗꯨꯅꯤ ꯃꯁꯥ ꯍꯣꯏ ꯕꯦꯂꯦꯟꯁ ꯑꯣꯏꯍꯜꯂꯒ ꯑꯩꯈꯣꯏꯒꯤ ꯄꯣꯠꯇꯣ ꯆꯥꯅꯅꯕ ꯍꯥꯏꯇꯥꯔꯦ ꯗꯤꯁꯇ꯭ꯔꯣꯏ ꯇꯧꯒꯤꯕꯅꯤꯅ
ꯑꯥ ꯑꯗꯨꯃꯥꯏꯅ ꯇꯧꯔ ꯄꯨꯡ ꯑꯅꯤ ꯑꯍꯨꯝꯗꯤ ꯑꯗꯨꯝ ꯆꯪꯉꯦ
ꯑꯣ ꯑꯣ ꯍꯛꯆꯥꯡꯗꯤ ꯑꯗꯨꯝ ꯈꯔ ꯌꯥꯡꯉꯛꯑꯕ ꯅꯠꯇ꯭ꯔꯣ ꯑꯗꯨ ꯇꯧꯕꯗꯩ
ꯑꯗꯨ ꯏꯝꯄ꯭ꯔꯨꯚꯃꯦꯟꯗꯤ ꯑꯩ ꯍꯞꯇꯥ ꯑꯃꯇ ꯉꯥꯏꯔꯤ ꯏꯝꯄ꯭ꯔꯨꯚꯃꯦꯟꯗꯤ ꯐꯅꯌꯥꯝ ꯂꯥꯛꯈ꯭ꯔꯦ ꯑꯩ ꯉꯍꯥꯟ ꯆꯠ ꯆꯠꯄ ꯌꯥꯗ꯭ꯔꯕꯅꯦꯕ ꯆꯠꯂ ꯑꯗꯨꯝ ꯅꯥꯔꯛꯄꯗꯣ ꯑꯥ ꯑꯩ ꯖꯅꯋꯥꯔꯤꯗꯒꯤ ꯅꯥꯔꯛꯄꯅꯦ ꯕꯣꯟ ꯁꯥꯅꯕꯗ ꯀꯩꯅꯣ ꯇꯧꯔꯕꯀꯣ ꯐꯨꯕꯣꯜꯁ ꯅꯥꯕꯗ ꯑꯗꯨ ꯑꯣꯏꯒꯤꯗꯤ ꯑꯩꯁꯦ ꯗꯤꯁꯂꯣꯀꯦꯠ ꯇꯧꯋꯦꯕ ꯑꯗꯨ ꯁꯦꯝ ꯁꯦꯝꯖꯤꯟꯈ꯭ꯔꯦ ꯑꯃꯨꯛꯀ ꯑꯗꯨ ꯑꯗꯨꯝ ꯅꯥꯔꯛꯄꯒꯤ ꯍꯟꯗꯛꯇ ꯉꯥꯏꯔꯤꯕ ꯑꯦꯝ ꯑꯥꯔ ꯑꯥꯏ ꯂꯧꯔꯒ ꯁꯣꯏꯔꯕ
ꯑꯗꯣ ꯍꯧꯖꯤꯛꯁꯦ ꯌꯥꯝ ꯀꯟꯅ ꯍꯧꯖꯤꯛ ꯑꯃꯨꯛ ꯇꯧꯈ꯭ꯔꯕꯅꯤꯅ ꯑꯃꯨꯛ ꯌꯥꯝ ꯁꯥꯟꯅꯁꯟꯕ ꯈꯣꯠꯄꯁꯦ ꯑꯃꯨꯛ ꯌꯥꯔꯣꯏꯗꯣꯏꯅꯤꯅꯦ ꯍꯧꯖꯤꯛꯁꯦ
ꯀꯟꯅꯗꯤ ꯁꯥꯟꯕꯨꯗꯤ ꯌꯥꯔꯔꯣꯏ ꯁꯤ ꯏꯐꯦꯛ ꯑꯗꯨꯝ ꯈꯔꯗꯤ ꯂꯩꯌꯦꯅ
ꯂꯩ ꯑꯅꯤꯕ ꯆꯪꯤ
ꯌꯥꯝ ꯅꯨꯡꯉꯥꯏꯇꯦ ꯎꯝ ꯎꯝ ꯈꯔ ꯈꯔ ꯑꯗꯨꯝ ꯀꯟꯍꯟꯅꯤꯡꯉꯥꯏꯀꯣ
ꯎꯝ
ꯎꯝ ꯈꯔ ꯈꯁꯅꯥ ꯉꯍꯥꯟ ꯅꯣꯔꯃꯦꯜꯒ ꯇꯥꯏꯞꯇ ꯃꯨꯂꯥꯒꯗꯧ ꯃꯥꯥꯟꯗ꯭ꯔꯦꯗ
ꯍꯣꯏ ꯅꯣꯔꯃꯦꯜ ꯍꯥꯏꯁꯦ ꯑꯗꯨꯝ ꯏꯁꯥꯅ ꯑꯗꯨꯝ ꯈꯔ ꯈꯔ ꯍꯣꯠꯅꯔꯗꯤ ꯑꯗꯨꯝ ꯇꯧꯕꯅꯤꯗ ꯑꯩꯒꯤꯁꯨ ꯑꯩꯒꯤ ꯈꯨꯠꯀꯤꯖꯦ ꯁꯣꯝ ꯅꯥꯀꯟꯒꯤ ꯑꯩꯒꯤ ꯑꯣꯏꯒꯤ ꯈꯨꯠꯁꯦ ꯄꯨꯜꯂꯞ ꯅꯥꯟꯊꯣꯛꯑꯒ ꯄꯩꯔ ꯂꯩꯌꯦꯕꯀꯣ ꯁꯣꯛꯄꯒꯤ ꯇꯦꯛꯄꯒꯤ ꯑꯗꯨ ꯑꯗꯨꯝ ꯍꯥꯏꯗꯤ ꯁꯝꯗꯤ ꯁꯝꯃꯦ
ꯑꯣ ꯁꯔꯨꯅꯦ
ꯍꯟꯁꯨꯟ ꯆꯠ ꯑꯥ ꯇꯦꯛꯏꯅꯦꯕ ꯑꯩꯗꯤ ꯇꯔꯦ ꯇꯦꯛꯑꯒ ꯐꯩꯗꯣꯛꯑ ꯂꯩꯕ ꯑꯗꯨꯏꯗꯨꯁꯨ ꯁꯝꯃꯒ ꯑꯗꯨꯝ ꯇꯞꯅ ꯇꯞꯅ ꯑꯗꯨꯝ ꯇꯧꯔꯒ ꯑꯗꯨꯝ ꯈꯔ ꯈꯔꯗꯤ ꯑꯗꯨꯝ ꯐꯔꯛ ꯅꯦꯕ ꯍꯣꯏ ꯑꯗꯨ ꯍꯥꯟꯅꯒꯤꯗꯤ ꯑꯗꯨꯝ ꯁꯣ ꯅꯥꯀꯟ ꯌꯦꯠꯀ ꯁꯣꯝ ꯅꯥꯀꯟꯒꯤ ꯌꯦꯠꯁꯤꯒ ꯌꯦꯡꯅꯔꯀꯥꯟꯗꯗꯤ ꯑꯗꯨꯝ ꯈꯔꯗꯤꯗꯤ ꯐꯁ꯭ꯔꯦꯟꯁꯦ ꯑꯗꯨꯝ ꯎꯕ ꯐꯪꯕꯅꯦꯕ
ꯑꯥ
ꯑꯗꯨꯗꯤ ꯗꯤꯐ꯭ꯔꯦꯟꯁꯇꯤ ꯑꯗꯨꯝ ꯈꯔꯗꯤ ꯑꯗꯨꯝ ꯂꯩꯕꯅꯦ ꯑꯗꯨꯕꯨ ꯀꯩ ꯑꯗꯨꯅ ꯑꯗꯨꯝ ꯌꯥꯝ ꯀꯟꯅ ꯍꯥꯏꯗꯤ ꯏꯁꯥꯅ ꯑꯗꯨꯝ ꯍꯣꯠꯅꯔꯒꯗꯤ ꯑꯗꯨꯝ ꯐꯕꯅꯤꯗ ꯑꯗꯣ ꯍꯣꯏ ꯌꯥꯝ ꯀꯟꯅ ꯍꯦꯛꯇ ꯑꯗꯨꯒꯤ ꯖꯒꯥꯗꯨꯃ ꯍꯥꯟꯅ ꯑꯗꯨꯃꯥꯏꯅ ꯇꯧꯈꯤꯕꯗꯨꯗꯤ ꯆꯦꯟꯁꯤꯜꯂꯒ ꯌꯥꯝ ꯀꯟꯅ ꯀꯟꯅ ꯐꯣꯟꯒꯗꯕ ꯀꯥꯎꯕ ꯈꯣꯠꯄ ꯌꯥꯝ ꯀꯟꯅ ꯆꯦꯟꯁꯤꯜꯂꯒ ꯌꯥꯝ ꯐꯣꯔꯁ ꯑꯀꯟꯕ ꯌꯥꯝ ꯀꯟꯅ ꯁꯤꯖꯤꯟꯅꯕꯗꯤ ꯌꯥꯗꯧꯗꯤ ꯃꯥꯟꯗꯦ ꯌꯥꯝ ꯀꯟꯅꯗꯤ ꯑꯗꯨꯕꯨ ꯇꯞ ꯆꯞꯅ ꯑꯗꯨꯝ ꯑꯗꯨ ꯌꯥꯗꯦ ꯌꯥꯔꯛꯀꯅꯤ
ꯀꯩ ꯀꯃꯥꯏꯅ ꯁꯏ ꯀꯩ ꯃꯔꯝꯒꯤꯅꯣ ꯁꯣꯛꯏꯗ ꯅꯪꯗ
ꯎꯝ ꯑꯩꯒꯤꯁꯦ ꯁ ꯑꯣꯟꯊꯕꯅꯤꯗ ꯈꯨꯠꯁꯤꯗ ꯉꯥꯛꯄ ꯑꯩ ꯇꯥꯔꯒ ꯇꯥꯔꯒ ꯑꯣꯟꯊꯕ ꯍꯥꯏꯇꯥꯔꯦꯀꯣ ꯑꯣꯟꯊꯕꯁꯤꯗ ꯇꯥꯔꯒ ꯇꯨꯁꯟꯕꯕꯁꯤꯗ ꯈꯨꯠꯁꯤꯅ ꯉꯥꯛꯄ ꯍꯥꯏꯇꯥꯔꯦ ꯑꯗꯨꯕꯨ ꯑꯩꯒꯤ ꯍꯣꯜ ꯕꯣꯗꯤꯋꯦꯠꯁꯦ ꯈꯨꯠꯁꯦ ꯉꯥꯛ ꯈꯨꯠꯁꯦ ꯄꯩꯊꯣꯛꯑꯒ ꯈꯨꯠꯁꯦ ꯅꯥꯟꯊꯣꯛꯄ ꯍꯥꯏꯇꯥꯔꯦ ꯅꯥꯟꯊꯣꯛꯑ ꯈꯨꯠꯇꯨꯅ ꯍꯥꯟꯅ ꯊꯣꯝꯕ ꯍꯥꯏꯇꯥꯔꯦ ꯏꯁꯥꯒꯤ ꯁꯦꯞ ꯒꯥꯔꯗ ꯑꯣꯏꯖꯅꯕ ꯏꯁꯥꯒꯤ ꯀꯟꯅꯕ ꯍꯥꯏꯇꯥꯔꯦ ꯒꯤ ꯀꯟꯅꯕ ꯈꯨꯠꯁꯤꯅ ꯍꯥꯟꯅ ꯉꯥꯛꯄꯗꯨꯗ ꯈꯨꯠꯁꯤꯗ ꯑꯗꯨꯝ ꯇꯥꯏꯅꯕꯗꯣ ꯑꯩꯒꯤ ꯍꯛꯆꯥꯡꯒꯤ ꯑꯩꯒꯤ ꯑꯔꯨꯝꯕꯗꯨꯅ ꯑꯗꯨꯝ ꯈꯨꯠꯇꯨꯗ ꯇꯥꯔꯒ ꯀꯥꯏꯅꯕꯗꯣ ꯑꯗꯨꯗ ꯈꯨꯠꯁꯦ ꯐꯩꯗꯣꯛꯄ ꯍꯥꯏꯇꯥꯔꯦ ꯌꯥꯗꯕꯅꯤ ꯑꯗꯨꯝ ꯁꯨꯃꯥꯏꯅ ꯇꯧꯍꯁꯦ ꯈꯤꯇꯪ
ꯑꯩꯁꯨ ꯏꯁꯥꯒꯤ ꯀꯩꯅꯣ ꯇꯧꯋꯤꯅꯦ ꯑꯩꯁꯨ ꯑꯩꯒꯤ ꯋꯦꯠꯇꯨꯅ ꯄꯨꯂꯞ ꯣꯡ ꯆꯣꯡꯕꯗꯀꯣ ꯂꯦꯟꯗꯤꯡ ꯇꯧꯕꯗ ꯑꯗꯨꯒꯤ ꯑꯩꯁꯨ ꯁꯣꯛꯄꯅꯦꯕ ꯎꯝ
ꯑꯩꯒ ꯍꯥꯏꯔꯒꯗꯤ ꯑꯩꯒꯤ ꯃꯊꯛꯇ ꯂꯩꯔꯤꯕ ꯑꯩꯒꯤ ꯋꯦꯠꯇꯨꯅꯗꯤ ꯌꯥꯝ ꯂꯨꯝꯕ ꯍꯦꯜꯂꯤꯗꯅꯀꯣ ꯑꯗꯨꯅ ꯑꯗꯨꯒꯤ ꯋꯦꯠ ꯃꯌꯥꯝꯗꯣ ꯍꯣꯡꯗꯨꯅ ꯄꯨꯔꯛꯄꯗꯨꯅꯦꯕ ꯑꯩꯁꯨ ꯑꯩ ꯈꯨꯠꯁꯤꯅ ꯑꯗꯨꯝ ꯑꯩ ꯄꯨꯔꯨꯕꯗ ꯐꯔꯛ ꯇꯥꯏꯅꯦ
ꯑꯣ ꯑꯆꯥ ꯎꯝ ꯑꯣ ꯑꯗꯨꯗꯤ ꯇꯗꯤ ꯇꯥꯔꯁꯨ ꯇꯥꯔ ꯃꯥꯜꯂꯦ ꯀꯩꯅꯣꯁꯦ
ꯍꯣꯏ ꯍꯣꯏ ꯑꯩ ꯑꯃꯨꯛ ꯇꯧꯔꯛꯀꯦ ꯎꯝ ꯎꯝ ꯎꯝ ꯍꯝ ꯊꯝ
ꯊꯥꯝꯃꯦ ꯊꯥꯝꯃꯦ